ꯎꯝ ꯅꯪꯒꯤ ꯑꯉꯥꯡꯒꯩꯗꯨ ꯀ꯭ꯂꯥꯁ ꯀꯌꯥ ꯀꯥꯔꯦꯕ ꯅꯥꯢꯟ ꯅꯥꯢꯟ ꯉꯥꯇꯔꯣ
ꯃꯥꯅꯦ ꯅꯥꯢꯟꯅꯦ ꯑꯅꯤ
ꯑꯁ ꯑꯩ ꯍꯧꯖꯤꯛ ꯑꯩꯅ ꯌꯥꯝ ꯊꯤꯅ ꯀꯥꯅꯤꯡꯕ ꯀ꯭ꯂꯥꯁ ꯍꯥꯏꯗꯤ ꯀ꯭ꯂꯥꯁ ꯐꯥꯏꯚꯇꯩꯅ ꯁꯚꯦꯟꯗ ꯌꯥꯝ ꯀꯥꯅꯤꯡꯉꯤ
ꯍꯣꯏ ꯍꯣꯏ ꯑꯗꯨ ꯃꯇꯥ ꯑꯗꯨ ꯑꯩꯗꯤ ꯑꯩꯗꯤ ꯏꯁ ꯀꯩꯅꯣꯖꯤꯅꯤ ꯌꯥꯝ ꯀꯅꯤꯡꯉꯤꯁꯦ ꯁꯕꯦꯟꯒ ꯁꯕꯦꯟ ꯑꯥꯢꯠꯁꯦ ꯌꯥꯝ ꯀꯥꯅꯤꯡꯉꯥꯏꯗꯤ
ꯑꯥꯏꯠ ꯅꯥꯏꯟꯖꯨ ꯀꯥꯅꯤꯡꯉꯦ ꯑꯩꯗꯤ ꯀ꯭ꯂꯥꯁꯇ ꯑꯩꯅ ꯀꯥꯍꯧꯗꯕꯒꯤ
ꯑꯣ ꯀꯣꯔꯣꯅꯥ ꯂꯒꯤꯕꯒꯤ
ꯐꯅꯦꯛꯀ ꯁꯦꯠꯄ ꯑꯍꯥꯟꯕꯒꯤ ꯃꯤꯗꯤ ꯑꯦꯛꯁꯥꯏꯇꯦꯠ ꯑꯣꯏꯅꯩꯒ ꯍꯥꯏꯕꯗꯣ ꯈꯣꯡꯕ꯭ꯔꯥ ꯑꯩꯈꯣꯏꯗꯤ ꯀꯩꯝ ꯂꯩꯈꯤꯗꯦ ꯍꯥꯏꯕ
ꯑꯁꯦꯡꯀꯤꯁꯨ ꯑꯠꯇꯣ ꯑꯗꯩ ꯅꯥꯏꯟꯗꯨꯁꯨ ꯕꯤꯜꯗ꯭ꯔꯦ ꯁꯦꯠꯂꯤꯃꯦꯅ ꯑꯗꯨꯝ ꯇꯧ
ꯑꫭ
ꯂꯛꯀꯤ ꯑꯣꯏꯗꯤ ꯑꯦꯛꯖꯝ ꯂꯔꯅꯦ ꯀꯣ ꯀꯤ ꯍꫭꯏꯒꯤ
ꯃꫭꯏꯁꯨ ꯄꯦꯇꯤꯀꯦꯜ ꯋꯠꯂꯤꯃꯤ
ꯑꯣ ꯃꯥ ꯀꯩ ꯁꯕꯖꯅ ꯂꯣꯏꯕ ꯑꯣ
ꯃ ꯉꯑꯣꯏ ꯁꫭꯝꯗ ꯑꯁ ꯑꯁꯤ ꯍꯧꯖꯤꯛ ꯈꯂ ꯑꯩꯁꯦ ꯏꯁꯀꯣꯂꯥꯔꯁꯤꯞ ꯍꯪꯕꯤꯕ ꯁꯤꯅ ꯑꯩꯅ ꯈꯜꯂꯤꯖꯦ ꯑꯩ ꯏꯁꯀꯣꯂꯥꯔꯁꯤꯞ ꯐꯪꯕꯤꯕ ꯇꯧꯗꯕ ꯊꯕꯛ ꯌꯥꯝ ꯂꯩꯌꯦꯕ
ꯑꯗꯨꯗꯣ ꯑꯩꯈꯣꯏ ꯊꯥꯔꯨꯗꯦꯔꯤꯁꯦ ꯀꯣꯛꯏꯕꯣ ꯍꯧꯖꯤꯛ ꯐꯥꯗꯣꯔꯛꯇ꯭ꯔꯦ
ꯑꯗꯣ ꯐꯪꯕꯨ ꯐꯪꯈ꯭ꯔꯗꯤꯀꯣ ꯃꯊꯪ ꯃꯥꯔꯁꯇꯅꯦ ꯑꯃꯉꯨꯛ ꯐꯪꯉꯛꯇꯣꯏꯁꯦ
ꯍꯥꯥ
ꯐꯪꯕꯨ ꯐꯪꯗ꯭ꯔꯗꯤꯅꯦ
ꯐꯪꯕꯨ ꯐꯪꯒ꯭ꯔ ꯗꯗꯤ
ꯏꯁ ꯁꯗ ꯑꯩꯈꯣꯏ ꯍꯟꯗꯛ ꯆꯍꯤ ꯑꯩ ꯐꯪꯉꯦ ꯈꯜꯂꯁꯤꯅꯦ ꯅꯪꯕꯨꯗꯤ ꯐꯪꯉꯛꯅꯤꯅꯦ ꯐꯪꯕꯨ ꯐꯪꯒ꯭ꯔꯗꯤ ꯐꯪ ꯐꯪꯈ꯭ꯔꯗꯤ ꯃꯊꯪ ꯆꯍꯤ ꯁꯨꯃꯥꯏꯅ ꯉꯥꯏꯅꯕꯁꯦ ꯍꯟꯗꯛ ꯆꯍꯤꯒꯤ ꯉꯥꯏꯔꯣꯏ ꯍꯥꯏꯕ ꯃꯊꯪ ꯃꯊꯪ ꯑꯩꯈꯣꯏꯅ ꯍꯟꯗꯛ ꯆꯍꯤꯁꯦ ꯐꯪꯈꯤ ꯇꯥꯔꯦ ꯃꯊꯪꯒꯤ ꯃꯥꯔꯆ ꯑꯦꯄ꯭ꯔꯤꯜꯗꯅꯤ ꯑꯃꯨꯛ ꯆꯥ ꯉꯥꯛꯛꯇꯣꯏꯁꯦ
ꯍꯣꯏ ꯊꯨꯅ ꯆꯪꯉꯦ ꯍꯥꯏꯌꯦ
ꯆꯪꯉꯛꯀꯅꯤ ꯑꯗꯨꯁꯤ ꯆꯦꯗꯤ ꯄꯂꯤꯀꯥꯗꯣ ꯀꯩꯗꯧꯈ꯭ꯔꯖꯥꯠꯅꯣ ꯃꯥꯅꯦ ꯊꯥꯔꯤꯕꯣ
ꯃꯥ ꯅꯤꯠ ꯊꯥꯔꯤ
ꯎꯝ
ꯆꯦꯗꯤ ꯄꯥꯂꯤꯀꯥꯅꯦ ꯆꯦ ꯃꯣꯅꯤꯀꯥ ꯑꯗꯩ ꯆꯦ ꯀꯕꯤꯇꯥ ꯑꯩꯅ ꯈꯪꯕꯗꯥ
ꯅꯪ ꯅꯝꯕꯔꯒ ꯂꯩꯅꯔꯤꯕ
ꯎꯝ ꯆꯦ ꯀꯕꯤꯇꯥꯗꯤ ꯅꯝꯕꯔ ꯂꯩꯅꯁꯦ ꯃꯣꯅꯤꯀꯥꯒꯤꯗꯤ ꯅꯝꯕꯔꯗꯣ ꯃꯥꯒꯤ ꯃꯥꯗꯣ ꯐꯣꯟ ꯑꯗꯨꯀꯥꯟꯗ ꯐꯣꯟ ꯄꯥꯏꯗ꯭ꯔꯤꯅ ꯄꯤꯔꯝꯗꯦꯕ ꯑꯗꯨ ꯑꯩ ꯀꯦ ꯑꯗꯨꯝ ꯀꯩꯅꯣ ꯇꯧꯔꯦ ꯐꯥꯎꯗ꯭ꯔꯦ ꯆꯦ ꯗꯣꯂꯤ ꯆꯦ꫰ꯗꯣꯂꯤ ꯂꯩ ꯑꯣ ꯁꯦꯅꯤꯌꯔ ꯁꯦꯅꯤꯌꯔꯒꯩꯗꯤ ꯐꯅꯌꯥꯝꯗꯤ ꯂꯩꯕꯅꯤ ꯅꯨꯄꯤꯒꯤ ꯏꯆꯦ ꯀꯩꯅꯣ ꯁꯨꯅꯤꯇꯤ ꯑꯗꯒꯤ ꯀꯅꯥ ꯀꯅꯥ ꯅꯣꯏꯒꯤ ꯅꯪꯅ ꯍꯥꯏꯕ ꯗꯣꯂꯤꯗꯣ ꯑꯗꯨꯒ ꯃꯃꯥꯟꯅꯕꯤ ꯑꯗꯨ ꯆꯦ ꯑꯦꯅꯤꯌꯥ ꯀꯅꯥ ꯀꯅꯥꯅꯣ ꯅꯝꯕꯔꯗꯤ ꯌꯥꯝ ꯂꯩꯕꯅꯦ ꯁꯦꯅꯤꯌꯥꯔꯒꯤ ꯏꯁꯇꯦꯇꯁꯇꯤ ꯂꯣꯏ ꯎꯕ꯭ꯔꯥ ꯑꯩ ꯃꯃꯤꯡꯒ ꯀꯩꯅꯣ ꯇꯧꯗ꯭ꯔꯦ
ꯑꯣ ꯑꯩꯁꯨ ꯍꯪꯒꯦꯕꯖꯦ ꯍꯪꯉꯦꯕꯁꯦ ꯑꯗꯨ ꯅꯨꯃꯤꯠꯇꯨꯒ ꯑꯩ ꯗ꯭ꯌꯨꯇꯤ ꯇꯥꯏꯌꯦꯕꯦꯝ ꯑꯟꯠ ꯆ ꯆ ꯀꯣꯏ
ꯑ
ꯑꯩꯈꯣꯏ ꯐꯣꯝ ꯊꯥꯕꯒꯤ ꯑꯩꯈꯣꯏꯅ ꯇꯧꯗꯣꯏꯅꯦꯕ ꯑ ꯑꯁ ꯗꯤꯗꯣꯝꯇ ꯐꯖꯅ ꯑꯝꯇ ꯍꯥꯏꯒꯦ ꯇꯧꯕꯅꯤꯅꯦ ꯃꯥ ꯍꯧꯖꯤꯛꯇꯤ ꯄ꯭ꯔꯦꯛꯇꯤꯁ ꯇꯧꯕ ꯌꯥꯎꯅꯤꯡꯉꯅꯤꯅ ꯑꯩꯈꯣꯏ ꯃꯇꯝꯗꯀꯣ ꯑꯩꯁꯦ ꯇꯁꯦꯡꯅ ꯍꯥꯏꯔꯗꯤꯀꯣ ꯁꯤꯒꯨꯝꯕꯗꯗꯤꯗꯥꯎ ꯌꯥꯝ ꯌꯥꯕ ꯃꯤꯅꯦꯕ ꯍꯧꯕ꯭ꯔꯥ
ꯎꯝ
ꯄꯦꯔꯗꯥꯁ ꯇꯝꯂꯛꯄ ꯄꯥꯏꯔꯦ ꯀꯥꯎꯟꯁꯤꯂꯤꯡ ꯌꯥꯎ ꯖꯠꯅꯠꯇꯦ ꯗꯗꯥꯏꯔ ꯑꯦꯗꯃꯤꯁꯟ ꯇꯧꯔꯒ ꯈꯔꯥ ꯂꯩꯔꯒꯥ ꯑꯆꯨꯜ ꯀ ꯅꯤꯡꯕꯥ ꯀꯟꯒꯨꯗꯨꯅꯦꯕꯥ ꯑꯗꯒꯤ ꯑꯦꯟ ꯁꯤꯒꯤ ꯃꯉꯥꯏꯔꯦ ꯔꯤꯀ꯭ꯔꯨꯏꯠꯃꯦꯟꯒ ꯌꯥꯎꯤꯕꯖꯥꯠꯅꯗꯦ ꯈꯟꯕ ꯈꯟꯗꯕꯗꯤ ꯇꯣꯉꯥꯟꯕꯅꯤꯀꯣ ꯔꯤꯀ꯭ꯔꯨꯏꯠꯃꯦꯟꯒ ꯌꯥꯎꯤꯕꯖꯥꯠꯅꯗꯦ ꯑꯩꯈꯣꯏꯗꯤ ꯐꯣꯝꯗꯗꯥꯏ ꯊꯥꯜꯂꯉ ꯌꯥꯎ ꯀꯥꯡꯕꯨꯅꯦꯕ ꯉꯕ꯭ꯔ ꯃꯤ ꯑꯍꯨꯝ ꯋꯥꯠꯂꯦ ꯇꯧꯕꯗꯒꯤ ꯌꯥꯎꯈꯤꯕ ꯀꯥꯡꯕꯨꯅꯦꯕ ꯑꯗꯣ ꯍꯧꯖꯤꯛ ꯀꯤ ꯑꯩꯈꯣꯏ ꯍꯟꯗꯛꯀꯤꯁꯦ ꯑꯉꯥꯡ ꯀꯩꯁꯨ ꯂꯧꯗꯧ ꯃꯥꯟꯗꯦꯕ ꯈꯪꯕ꯭ꯔꯦ ꯑꯁ ꯑꯗꯨꯅꯤ ꯌꯥꯝꯝ ꯍꯦꯟꯢ ꯗꯥ ꯑꯩꯈꯣꯏ ꯁꯦꯐꯣꯟꯁ ꯑꯩꯈꯣꯏ ꯍꯧꯖꯤꯛ ꯊꯥꯔꯤꯔꯒꯤ ꯁꯟꯅꯤꯔꯒꯩꯗ ꯈꯕ꯭ꯔꯥ ꯃꯤ ꯆꯥꯃ ꯂꯥꯛꯄꯗꯅꯦꯅ ꯈꯪꯕ꯭ꯔꯥ ꯃꯣꯏ ꯀꯣꯟ ꯀꯇꯥ ꯈꯪꯒꯠꯍꯧꯕ ꯀꯥꯡꯕꯨꯅꯦꯕ ꯑꯗꯨꯅ ꯄꯣꯇꯦꯟꯁꯤꯌꯦꯜ ꯑꯗꯒꯤ ꯌꯥꯝ ꯊꯤꯅ ꯑꯃ ꯂꯩꯔꯤꯕ ꯀꯥꯡꯕꯨꯗꯣ ꯍꯣꯡꯕ꯭ꯔꯥ ꯈꯥꯡꯕ ꯀꯟꯕ ꯑꯃ ꯋꯥꯕꯗ ꯈꯥꯡꯖꯤꯟꯕ ꯀꯟꯕ ꯀꯥꯡꯕꯨꯗꯣ ꯌꯥꯝ ꯍꯩꯌꯦ ꯃꯣꯏꯗ ꯑꯗꯣ ꯑꯩꯈꯣꯏꯒꯤꯁꯤꯗꯤ ꯂꯣꯏꯔꯦ ꯑꯩꯃꯛꯁꯨ ꯃꯉꯥꯏꯔꯦ ꯑꯥ ꯂꯝꯖꯦꯜ ꯃꯆꯦ ꯑꯃ ꯆꯦꯕꯗ ꯋꯥꯔꯦꯅ ꯁ ꯐꯤꯇꯥꯛ ꯐꯤꯇꯥꯛ ꯈꯣꯟꯕ ꯀꯥꯡꯕꯨꯅꯦꯕ ꯑꯦꯃꯤ ꯌꯥꯎꯗ ꯌꯥꯋꯕꯥ ꯐꯤꯁꯤꯀꯦꯟꯂꯤ ꯀꯟꯕ ꯑꯗꯣ ꯑꯩꯁꯨ ꯑꯩꯗꯤ ꯌꯥꯝ ꯊꯤꯅ ꯃꯣꯏ ꯃꯌꯥꯝꯗ ꯌꯥꯝ ꯊꯤ ꯀꯜꯂꯦ ꯍꯥꯏꯕꯗꯤ ꯌꯥꯔꯣꯏ ꯑꯩ ꯂꯝꯖꯦꯜꯃꯨꯛ ꯆꯦꯜꯂꯨꯔꯦꯗꯤ ꯌꯥꯝ ꯋꯥꯏꯑꯦꯕ ꯑꯗꯣ ꯑꯗꯨ ꯂꯣꯏ ꯇꯧꯉꯝꯅꯤ ꯑꯗꯨꯒꯥ ꯌꯥꯎꯋꯦ ꯑꯗꯨꯒ ꯑꯩꯈꯣꯏꯗꯤ ꯑꯗꯨꯝ ꯌꯥꯎꯈ꯭ꯔꯅꯤꯅ ꯈꯟꯇꯣꯛꯄ ꯌꯥꯗ꯭ꯔꯦꯅ ꯑꯗꯨꯒ ꯈꯟꯗꯥꯛ ꯀꯥꯒꯨꯖ ꯀꯩꯅꯪ ꯈꯟꯇꯣ ꯇꯣ ꯃꯥꯂꯦꯕꯒꯗ ꯗꯤꯗꯣ ꯃꯥ ꯌꯥꯎꯅꯦ ꯑꯗꯣ ꯐꯣꯝꯗꯤ ꯂꯧꯔꯅꯦ ꯑꯗꯣ ꯔꯦꯆꯤꯠꯃꯦꯟꯠ ꯈꯜꯂꯛꯇꯦ ꯅꯨꯡꯉꯥꯏꯇꯦꯅ ꯑꯗ ꯄꯨꯁꯨꯞ ꯇꯧꯕ ꯂꯪꯖꯦꯜ ꯈꯔ ꯆꯦꯜꯍꯟꯕꯗꯣ ꯑꯝꯇ ꯇꯧꯅ ꯍꯥꯏꯒꯦ ꯇꯧꯅꯩ ꯑꯩꯁꯦ ꯈꯜꯂꯗꯤ ꯐꯩꯗꯅ ꯃꯥꯁꯨ
ꯎꯂꯦꯟ ꯅꯪ ꯃꯅꯨꯡꯒꯤ ꯁꯝ ꯅꯍꯥꯟꯃꯨꯛ ꯀꯛꯈꯤꯕꯗꯣ ꯁꯥꯡꯉꯕꫭ
ꯁꯥꯡ ꯃꯥꯟꯅꯔꯦꯗ
ꯑꯩꯗꯤ ꯕꯕꯥ ꯀꯩꯅꯣ ꯃꯥ ꯀ ꯃꯥꯅꯅ ꯀꯥꯈꯤꯗꯕ ꯒꯤ ꯃꯥꯟꯕꯕꯨꯗꯤ ꯃꯥꯥꯟꯅꯗꯦ
ꯑꯩꯅ ꯀꯛꯊꯠꯄꯅꯤꯗ ꯑꯩꯗꯤ ꯃꯥꯟꯅꯅꯕꯅ
ꯎ ꯑꯩ ꯈꯔ ꯂꯩꯔꯒ ꯀꯛꯀꯦꯅ ꯇꯧꯕꯅꯤ ꯀꯩꯅꯣ ꯇꯧꯔꯗꯤ ꯏꯁꯥꯅ ꯎꯗꯦꯒꯤ ꯏꯁꯀꯣꯂꯥꯔꯁꯤꯞꯁꯦ ꯑꯗꯨꯝ ꯆ ꯍꯧꯖꯤ ꯑꯒꯁ ꯇꯦꯝꯕꯔ ꯑꯗꯨꯋꯥꯏꯗꯔ ꯆꯪꯕꯗꯣ
ꯑꫭꯛꯇꫭꯕꯔ ꯑꯗꯥꯏꯗ
ꯑꫭꯛꯇꫭ ꯑꯁ ꯌꯥꯝ ꯋꯥꯠꯂꯤ ꯍꯥꯏꯔꯤꯁꯤꯗꯤ ꯃꯊꯪꯒꯤ ꯊꯥꯖꯟꯕ ꯊꯥꯖꯟꯕ ꯂꯣꯏꯔꯀꯥꯟꯗ ꯅꯤꯅꯦ ꯆꯪꯉꯛꯇꯣꯏꯁꯦ
ꯎꯝ ꯑꯩ ꯍꯟꯗꯛꯇꯤ ꯑꯩ ꯑꯩ ꯈꯜꯂꯦꯕ ꯕꯦꯛ ꯆꯥꯔꯒꯗꯤ ꯈꯪꯗꯦꯀꫭ ꯑꯗꯣ ꯁꯦꯀꯦꯟ ꯏꯌꯥꯔ ꯐꯥꯎꯗꯤ ꯐꯪꯒꯅꯤ ꯑꯩ ꯍꯟꯗꯛ ꯐꯪꯒꯤ ꯇꯥꯔꯗꯤ ꯑꯩ ꯍꯟꯗꯛ ꯁꯦꯀꯦꯟ ꯁꯦꯝꯁꯨ ꯕꯦꯛ ꯆꯥꯔꯣꯏ ꯐꯥꯔꯁꯠ ꯁꯦꯝꯁꯨ ꯆꯥꯗ꯭ꯔꯦꯅ
ꯃꯥꯛ ꯑ ꯑꯩꯈꯣꯏ ꯑꯗꯨꯒꯤ ꯊꯥꯖꯝꯟꯕꯗ ꯍꯥꯞꯇꯣꯏꯁꯦ ꯐꯥꯔꯁ ꯁꯦꯝꯒꯤ ꯃꯥꯔꯛꯂꯣ ꯍꯥꯞꯇꯣꯏꯁꯦ
ꯁꯦꯀꯦꯟ ꯏꯌꯥꯔꯒꯤ ꯅꯪꯒꯅ ꯁꯦꯀꯦꯟ ꯏꯌꯥꯔꯒꯤ ꯑꯗꯣ ꯅꯪꯗ꯭ꯔꯗꯤ ꯐꯥꯔꯁ ꯏꯌꯥꯔꯒꯤ ꯈꯛꯇ ꯐꯥꯔꯁ ꯁꯦꯝꯒꯤ ꯍꯥꯏꯌꫭ ꯐꯥꯔꯁ‌ ꯁꯦꯝꯒꯤ ꯅꯧ ꯖꯤꯛ ꯂꯥꯏꯔꯤꯛꯀ ꯄꯥꯥꯔꯤꯕꫭ
ꯑꯩ ꯀꯩꯅꯣ ꯁꯣꯁꯦꯜ ꯁꯥꯏꯟꯁ ꯈꯔ ꯄꯥꯔꯤ
ꯎꯝ ꯀꯔꯦꯟ ꯑꯦꯐꯤꯌꯥꯔꯒꯔꯣ ꯈꯔ ꯌꯦꯡꯁꯜꯂꯣ
ꯎꯝ ꯑꯁ ꯄꯥꯗꯕꯒꯨꯝꯅꯤꯗ ꯑꯌꯨꯛꯇ ꯉꯍꯥꯛꯇꯪ ꯄꯥꯔꯝꯕꯅꯤ ꯆꯥꯛ ꯆꯥꯊꯣꯛꯑꯅꯤ
ꯐꫭꯟ ꯌꯦꯡꯉꯅꯤ
ꯑ ꯐꫭꯟ ꯌꯦꯡꯉꯅꯤ ꯑꯃꯨꯛ ꯇꯨꯝꯅꯤꯡꯉꯦ ꯇꯨꯝꯃꯅꯤ
ꯑꯥ ꯅꯪ ꯍꯧꯖꯤꯛ ꯂꯩꯔꯤꯁꯦ ꯆꯥꯔꯣ ꯗꯨꯝꯕ ꯑꯉꯥꯡ ꯀꯣꯆꯤꯡ ꯇꯧꯕꯗꯨꯒ ꯂꯣꯏꯔꯦꯅꯦ
ꯃꯥꯅꯦꯃꯦ ꯑꯗ ꯑꯉꯥꯡꯗꯣ ꯉꯔꯥꯡꯁꯨ ꯂꯥꯛꯇꯦꯕ ꯃꯣꯏꯁꯦ ꯈꯪꯉꯕ
ꯎꯝ
ꯑꯗꯨꯒꯤ ꯑꯩꯅ ꯃꯦꯁꯦꯁ ꯊꯥꯒꯤꯕꯅꯦ
ꯂꯥꯛꯇ꯭ꯔꯗꯤ ꯍꯥꯟꯅ ꯍꯥꯏꯗꯣꯔꯛꯑꯣꯅ
ꯍꯥꯥ
ꯂꯥꯛꯇ꯭ꯔꯗꯤ ꯍꯥꯟꯅ ꯍꯥꯏꯗꯣꯔꯛꯑꯣꯅ
ꯍꯣꯏ ꯍꯣꯏ ꯑꯩꯅ ꯅꯣꯏ ꯑꯅꯤ ꯀꯩꯅꯣ ꯇꯧꯔꯒ ꯑꯩꯈꯣꯏ ꯏꯕꯨꯡꯉꯣꯗꯨꯁꯨ ꯍꯥꯏꯔꯛꯇꯕ ꯃꯃꯥꯟꯅꯕ ꯉꯥꯏꯔꯤꯅꯦꯅ ꯑꯩꯅ ꯍꯥꯟꯅ ꯍꯥꯏꯗꯣꯛꯑꯒ ꯂꯥꯛꯑꯣ ꯑꯩꯁꯨ ꯁꯦꯇꯪꯡ ꯉꯥꯏꯔꯤꯅꯤꯅ ꯍꯥꯏꯒꯦ
ꯁꯥꯎꯅꯤꯡꯕ꯭ꯔ
ꯏꯁ ꯏꯕꯦꯝꯃ ꯑꯩ ꯉꯍꯥꯟꯋꯥꯏ ꯁꯥꯔꯣꯏꯅ ꯉꯥꯡꯉꯛꯄꯗꯣ ꯍꯧꯖꯤꯛ ꯈꯥꯛꯇꯥ ꯈꯥꯉꯛ ꯑ ꯈꯥꯉꯕꯥ
ꯑꯉꯥꯡ ꯑꯩꯅ ꯍꯥꯞꯄ ꯑꯃ ꯊꯝꯕ ꯑꯉꯥꯡ ꯑꯃ ꯇꯝꯃ ꯕꯥꯂꯨ ꯑꯗꯨꯗꯥ ꯍꯩꯇꯕꯁꯦ ꯍꯩꯇꯕꯁꯦ ꯑꯩꯅ ꯇꯥꯛꯄꯁꯤꯗ ꯋꯥꯕꯁꯤ
ꯑꯉꯥꯡ ꯂꯥꯏ ꯍꯩꯇꯕꯁꯦ ꯋꯥꯕꯔ ꯑꯗꯨꯗꯤ ꯑꯩꯈꯣꯏꯅ ꯇꯧꯔꯝꯕꯗꯨꯅꯤ ꯅꯦ
ꯑꯗꯨꯅꯦ ꯑꯩꯅꯅꯦ ꯈꯪꯉꯕꯀꯣ ꯁꯨꯝ ꯇꯥꯛꯇꯣꯏꯅꯦꯕ ꯈꯪꯉꯕ ꯅꯪꯁꯤ ꯈꯪꯉꯦꯀꯣ ꯍꯥꯏꯗꯣꯏꯅꯦ ꯎꯝ ꯈꯪꯉꯦ ꯍꯥꯏꯗꯣꯏꯅꯦꯕ ꯈꯪꯉꯕ ꯑꯗꯨ ꯍ ꯍꯥꯏꯔꯛꯑꯣ ꯑꯗꯨꯗꯤ ꯍꯥꯟ ꯅꯣꯛꯑ ꯂꯩꯈ꯭ꯔꯅꯤꯕ
ꯑꯥ ꯑꯥ
ꯑꯁ ꯈꯪꯗꯦꯗ ꯑꯩꯅ ꯑꯍꯥꯝꯕ ꯇꯧꯔꯕ ꯑꯉꯡꯗꯨꯗꯤ ꯑꯅꯊꯣꯛꯅꯥ ꯍꯩꯈꯤꯗ꯭ꯔꯖꯥꯠꯅꯤꯍꯦ ꯑꯩꯅ ꯁꯨꯝ ꯅꯤꯡꯖꯡꯧꯅꯦ ꯑꯩꯈꯣꯏ ꯁꯥꯔꯒꯩꯅ ꯁꯨꯝ ꯇꯥꯛꯄꯗꯒ ꯀꯩꯅꯣ ꯇꯧꯕꯗꯒꯥ ꯑꯩꯈꯣꯏꯗ ꯍꯩꯇꯕꯩ ꯉꯥꯡꯕꯗꯣ ꯑꯣꯟꯊꯣꯛꯅꯥ ꯁꯥꯎꯅꯤꯡꯉꯝꯒꯅꯤ ꯈꯜꯂꯦ ꯑꯗꯩꯅꯦ ꯈꯥꯉꯕꯥ ꯂꯣꯏꯅꯥ ꯌꯥꯝ ꯁꯥꯎꯅꯤꯡꯕ ꯑꯃꯒ ꯍꯥꯏꯒꯁꯦ ꯑꯩꯈꯣꯏ ꯑꯆꯥꯒꯩꯗꯤ ꯈꯜꯂꯝꯒꯗ꯭ꯔꯥ ꯈꯜꯂꯝꯃꯣꯏꯗ꯭ꯔꯥꯪꯗꯤ ꯑꯩꯗꯤ ꯋꯥꯕꯅꯦ ꯍꯥꯟꯅ ꯍꯧꯖꯤꯛꯅ ꯑꯃꯨꯛ ꯈꯔ ꯐꯔꯦ ꯍꯥꯟꯅꯗꯤ ꯀꯣꯂꯦꯖ ꯍꯜꯛꯄꯒꯁꯨ ꯇꯧꯔꯦꯗꯅꯥ ꯀꯦ ꯑꯗꯨꯒ ꯃꯣꯏꯅꯒ ꯃꯤꯁ ꯆꯤꯆꯦ ꯀꯧꯕꯁꯨ ꯌꯥꯥ ꯑꯣꯑꯥꯕꯥꯀꯣ ꯍꯦꯛꯇꯥ ꯍꯧꯖꯤꯀꯦꯁꯦꯕꯨꯗꯤ ꯆꯦꯆꯦ ꯀꯧꯏ ꯍꯥꯟꯅ ꯑꯉꯥꯡ ꯀ꯭ꯂꯥꯁꯦ ꯁꯏꯁꯀꯤ ꯇꯧꯔꯝꯕꯗꯨꯗꯗꯤ ꯃꯤꯁ ꯀꯧꯋꯦꯕ ꯃꯣꯏꯅ ꯑꯗ ꯆꯦꯆꯦ ꯈꯔ ꯆꯦꯆꯦ ꯑꯣꯏꯔꯔꯕ ꯃꯤꯁ ꯈꯔꯒꯥ ꯉꯍꯥꯛꯇꯡ ꯄꯥꯈꯒꯦ ꯄꯨꯡ ꯍꯦꯠꯇꯣꯛꯑꯒ ꯄꯥꯒ
ꯄꯨꯨꯡ ꯍꯦꯟꯗꯣꯑꯒꯥ
ꯍꯣꯏ ꯃ ꯄꯨꯡꯒ ꯍꯦꯜꯂꯛ ꯀꯥꯟꯗ ꯑꯩ ꯁꯤ ꯐꯥꯒꯤ ꯃꯤꯒ ꯇꯧꯔꯒ ꯂꯩꯕ ꯇꯪ
ꯑꯥ
ꯑꯁ ꯑꯗꯨꯒꯨꯝꯕꯗꯣ ꯈꯥꯉꯕꯥ ꯏꯕꯥꯃꯥ ꯑꯍ ꯀꯩꯅꯣ ꯇꯧꯕ ꯅꯨꯃꯤꯠꯇꯗꯤ ꯑꯗꯨꯝ ꯍꯛꯆꯥꯡꯁꯦ ꯋꯥꯗꯕ ꯅꯨꯃꯤꯠꯇꯗꯤ ꯑꯗꯨꯝ ꯇꯥꯛ ꯄꯤꯔꯒ ꯑꯗꯨ ꯄꯍꯜꯂꯤ ꯑꯁ ꯑꯗꯨ ꯅꯠꯇꯕ ꯅꯨꯃꯤꯠꯇꯒꯗꯤ ꯃꯣꯏꯅꯒ ꯀꯨꯏꯅ ꯄꯥꯗꯕꯗꯣ ꯑꯣꯅꯊꯣꯛ ꯄꯥꯒꯔꯥ ꯖꯠꯅꯤ ꯂꯣꯏꯕꯥ ꯉꯥꯏꯕꯗꯥ
ꯃꯣꯏꯁꯦ ꯃꯁꯥꯅ ꯂꯥꯛꯆꯕ꯭ꯔꯥ ꯑꯗꯨꯒ ꯃꯃꯥ ꯃꯄꯥꯅ ꯊꯤꯜꯂꯛꯄ꯭ꯔꯥ
ꯎꯝ ꯑꯩꯈꯣꯏ ꯏꯕꯨꯡꯉꯣꯒꯤ ꯝꯃꯥꯟꯅꯕꯗꯨꯗꯤ ꯃꯃꯥ ꯃꯄꯥꯅ ꯑꯩꯈꯣꯏ ꯏꯕꯨꯡꯉꯣ ꯏꯕꯣꯛ ꯍꯣꯏꯒꯤꯗ ꯊꯅꯥꯃꯝꯅꯤꯗꯅ
ꯑꯥ
ꯑꯗꯨꯒ ꯃꯣꯏꯅꯤꯃꯛ ꯑꯩ ꯑꯁꯤꯗ ꯂꯥꯛꯃꯤꯟꯅꯕ
ꯀꯩꯁꯨ ꯂꯥꯞꯄꯝ ꯑꯣꯏꯗ ꯅꯣꯏ ꯑꯕꯣꯛ ꯍꯣꯏꯒ
ꯂꯥꯞꯇ ꯁ ꯈꯪꯗꯦ ꯑꯉꯥꯡ ꯑꯩꯅ ꯃꯣꯏ ꯑꯅꯤꯗꯣ ꯍꯧꯖꯤꯛ ꯍꯟꯗꯛꯀꯤꯕꯨꯗꯤ ꯇꯧꯒꯦꯅ ꯑꯗ ꯈꯪꯗꯦ ꯑꯩꯅ ꯍꯣꯝ ꯇꯨꯇꯔ ꯆꯠꯄ ꯌꯥꯕ ꯑꯝꯇ ꯊꯤꯕꯅꯦ ꯑꯝꯇ ꯂꯥꯛꯇꯦ
ꯍꯣꯡ ꯇꯨꯇꯔꯅꯗꯤ ꯐꯩꯌꯦꯉꯣ ꯑꯁꯤ ꯄꯨꯡ ꯑꯅꯤ ꯇ
ꯑꯗꯨꯅꯦ
ꯀꯣ ꯅꯪꯒꯤꯗꯣ ꯀꯣꯅꯥꯕ ꯁꯦꯚꯤꯡꯁꯨ ꯇꯧꯍꯧꯕ꯫
ꯎꯝ
ꯄꯩꯁꯥꯒ ꯇꯥꯔ ꯃꯁꯥꯅ ꯁꯤꯖꯤꯟꯅꯕꯗ ꯅꯨꯡꯉꯥꯏꯔꯝꯅꯤ꯫
ꯅꯨꯡꯉꯥꯏꯌꯦ ꯄꯁꯨ ꯌꯥꯝꯕꯄꯝꯃꯨ ꯏꯕꯦꯝꯃ꯫ ꯏꯟꯖꯥꯡ ꯀꯩꯀꯩ ꯂꯩꯕꯗꯣ ꯑꯩ ꯍꯥꯟ ꯀꯩꯅꯣ ꯍꯧꯖꯤꯛ ꯀꯩꯅꯣ ꯍꯧꯖꯤꯛ ꯍꯟꯗꯛ ꯑꯗꯨ ꯆꯠꯄꯒꯤꯕꯨꯗꯤ ꯑꯗꯨꯝ ꯆꯠꯇ꯭ꯔꯤꯉꯩꯕꯨꯗꯤ ꯐꯣꯠꯅꯅꯤ ꯈꯪ ꯉꯍꯥꯡꯒꯦ ꯃꯥꯗ ꯑ ꯌꯦꯔꯨꯝꯗꯣ ꯑꯩꯅ ꯃꯆꯤꯟꯠ ꯃꯆꯤꯟꯠ ꯂꯩꯕꯗ ꯀꯩꯅꯣ ꯇꯧꯗꯦꯅ ꯄꯩꯁꯥꯁꯨ ꯆꯞ ꯃꯥꯟꯅꯗꯣꯏꯅꯦꯅ ꯄꯨꯂꯞ ꯄ꯭ꯂꯦꯠ ꯑꯃ ꯑꯣꯏꯅ ꯂꯩꯕ꯫ ꯑꯗꯩ ꯊꯥꯎꯗꯩ ꯑꯂꯨꯗꯩ ꯀꯀꯩ ꯂꯩꯕꯗ ꯑꯁ ꯈꯪꯗꯦ ꯄꯩꯁꯥ ꯑꯁ ꯍꯦꯛꯇ ꯂꯣꯏꯁꯟꯈꯤ ꯍꯥꯜꯂꯤꯕꯨ ꯂꯩꯅꯥ ꯌꯥꯝ ꯆꯪꯉꯤ ꯃꯥꯄꯥꯁꯨ ꯌꯥꯝ ꯄꯥꯝꯃꯨ ꯏꯁꯥ ꯀꯩꯅꯣ ꯇꯧꯕꯅꯤꯅꯅꯦ ꯫
ꯆꯥꯁꯨ ꯑꯗꯨꯝ ꯆꯥꯎꯗ ꯄꯥꯝꯃꯨꯅ ꯆꯥꯗꯕꯤ ꯇꯧꯅꯨ
ꯆꯥꯎꯥꯕꯗꯤ ꯆꯥꯏꯗ
ꯎꯝ ꯅꯪꯁꯦ ꯁꯥꯔ ꯒꯧꯇꯝ ꯍꯥꯏꯕ꯭ꯔꯥ ꯅꯥꯀꯟꯒꯤ ꯑꯣꯖꯥꯗꯣ
ꯍꯥꯥ
ꯁꯥꯔꯣꯏꯒꯤ ꯁꯥꯔꯣꯏꯒꯤ ꯅꯥꯀꯟꯒꯤ ꯑꯣꯖꯥꯠꯗꯣ ꯑꯃ ꯑꯅꯟꯗꯄꯨꯔꯗ ꯄꯨꯕꯑꯣ ꯑꯣꯖꯥꯠꯗꯣ
ꯒꯧꯇꯝ ꯑꯥ ꯑꯥ ꯑ
ꯈꯪꯕ꯭ꯔꯥ ꯑꯗꯨꯗꯣ ꯑꯥ ꯀꯔꯤ ꯀꯔꯤ ꯀꯔꯤ ꯑꯗꯨ ꯏꯃꯨꯡꯗꯣ ꯁꯦꯇꯔꯗꯦ ꯈꯨꯗꯤꯡꯒꯤ ꯌꯦꯟ ꯊꯣꯡꯆꯥꯕꯗꯣ ꯅꯤꯡꯁꯤꯡꯕ꯭ꯔꯥ꯫
ꯎꯝ ꯎꯝ
ꯑꯗꯨꯏ ꯇꯥꯏꯞꯇ ꯇꯧꯗꯣꯝꯅꯣ ꯃꯥꯂ ꯑꯗꯨꯏ ꯔꯨꯇꯤꯟ ꯈꯥꯏꯗꯣꯝꯃꯒ
ꯑꯣꯂꯅ ꯀꯩꯅꯣ ꯍꯦꯜꯂꯦ ꯄꯨꯡ ꯍꯦꯜꯂꯦ ꯑꯃꯨꯛ ꯀꯥ ꯇꯧꯔꯣ
ꯑꯥ ꯇꯧꯔꯛꯀꯦ ꯇꯧꯔꯛꯀꯦ